ꯇꯣ
ꯍꯜꯂꯣ ꯇ ꯇꯥꯏ ꯁꯤꯕꯤꯤ
ꯍꯥꯎ ꯀꯩꯗꯧꯔꯤꯒꯦ
ꯊ ꯐꯥꯏꯔꯦꯒ ꯂꯩꯒꯦ
ꯑꯦꯏ
ꯏꯐꯥꯏꯔꯒ ꯐꯣꯟ ꯇꯧꯕ ꯌꯥꯕ꯭ꯔꯣ ꯍꯥꯏꯖꯔꯦ
ꯃꯅꯥꯛꯇꯗꯤ ꯌꯥꯕ ꯃꯥꯜꯂꯦ ꯃꯅꯥꯛꯇꯗꯤ ꯌꯥꯗꯕ ꯃꯥꯜꯂꯦ
ꯎꯝ ꯇꯧꯑꯣꯣ ꯇꯧꯑꯣꯣ ꯍꯛꯆꯥꯡ ꯐꯅꯕꯅꯦ ꯑꯩ ꯄꯣꯠꯆꯩ ꯁꯦꯡꯗꯣꯛꯏꯦ
ꯑ
ꯅꯪ ꯐꯣꯟ ꯇꯧꯔꯗꯤ ꯅꯨꯡꯉꯥꯏꯗꯧ ꯃꯥꯜꯂꯦꯅ ꯇꯧꯔꯤ
ꯊꯐꯛ ꯌꯥꯝ ꯐꯩꯀꯣ ꯃꯤ ꯃꯆꯥꯗꯤ
ꯐꯕ ꯅꯠꯇꯤꯌꯦ ꯇꯟꯅ ꯇꯟꯅ ꯇꯧꯔꯤꯅꯦ ꯎ
ꯍꯥꯏ
ꯇꯧꯗꯗꯤꯗꯕ
ꯃꯆꯤꯟ ꯊꯤꯒꯅꯨ ꯅꯪ ꯀꯔꯤ ꯃꯊꯦꯜ ꯇꯧꯕ꯭ꯔꯣ ꯉꯁꯤꯗꯤ
ꯑꯁꯤ ꯑꯩ ꯆꯥꯛ ꯆꯥꯗꯔꯤꯌꯦ ꯕ꯭ꯔꯦꯛꯐꯥꯁ ꯇꯧꯔꯦꯦ
ꯏꯟꯁꯥꯡ ꯊꯤꯕꯒꯤ ꯑꯣꯏꯔꯝꯒꯅꯤ ꯑꯁꯤ ꯏꯟꯁꯥꯡ ꯌꯥꯝ ꯈꯟꯕ ꯃꯥꯜꯂꯦ
ꯑꯣ ꯑꯩ ꯈꯜꯂꯦ ꯅꯪ ꯀꯃꯥꯏꯅ ꯈꯪꯉꯤꯅꯣ ꯌꯥꯝ ꯍꯅ
ꯅꯣꯏ ꯃꯥꯅ ꯉꯁꯤ ꯁꯒꯔꯤ ꯈꯪꯉꯦ ꯍꯥꯏꯕꯗꯨꯗꯤ ꯪ ꯆꯥꯅꯤꯡꯗꯅ ꯅꯤꯡꯈꯥꯏ ꯇꯧꯔ ꯂꯩ ꯍꯥꯏꯗꯤ
ꯅꯪ ꯑꯩꯈꯣꯏ ꯏ ꯃꯥꯒ ꯄꯥꯎ ꯐꯥꯎꯅꯔ ꯂꯩꯌꯦꯖꯥꯠꯅꯦ ꯍꯥꯏꯒꯤ
ꯎꯝ ꯂꯩ ꯃꯥ ꯉꯁꯥꯏꯁꯨ ꯐꯅ ꯉꯔꯥꯡꯁꯤꯡꯗ ꯥꯏ ꯅꯣꯏ ꯃꯥꯒ ꯆꯥꯟꯕꯤꯗꯣ ꯏꯟꯁꯥꯡ ꯌꯥꯝ ꯈꯂꯦ ꯍꯥꯏ ꯊꯨꯅ ꯂꯧꯔꯣ ꯍꯥꯏꯌꯦ ꯑꯩꯅ ꯑꯩꯈꯣꯏ ꯌꯨꯝꯗ ꯄꯨꯔꯥ ꯍꯥꯏꯗꯤ ꯑꯩꯒꯤ ꯁꯧꯔꯤ ꯉꯥꯛꯇꯥꯡ ꯄꯤꯖꯒꯅꯤ ꯍꯥꯏꯕ ꯅꯪ ꯌꯨꯝꯝꯗ ꯂꯥꯛꯑꯗꯤ ꯃꯥ ꯁꯨꯀ꯭ꯔꯤ ꯆꯥꯒꯅꯤ ꯍꯥꯏꯌꯦ ꯃꯥ
ꯑ ꯑ
ꯃꯤꯁꯤꯗꯤ ꯀꯥ ꯆꯜꯅꯤ
ꯉꯁꯤꯗꯤ ꯀꯣꯏꯕ ꯆꯠꯂꯨꯒꯦ ꯉꯁꯤ
ꯀꯥꯏꯗ
ꯂꯝꯕꯤꯤꯗ
ꯂꯝꯕꯤꯗ
ꯂꯝꯕꯤꯗ ꯎꯝ
ꯂꯝꯕꯤꯁꯦ ꯉꯥꯎꯔꯒ ꯆꯠꯀꯦ ꯍꯥꯏꯔꯣꯕ
ꯂꯝꯕꯤꯗ ꯉꯥꯎꯔꯒ ꯆꯠꯂꯒꯦ ꯑꯩ
ꯏꯁꯁ ꯃꯔꯥꯡ ꯃꯔ ꯍꯣꯏ ꯃꯔꯥꯡ ꯃꯔꯥꯛꯛꯇꯁꯨ ꯉꯥꯎꯒꯗꯕꯅꯤꯀꯣ ꯒ꯭ꯌꯥꯟ ꯇꯧꯃꯜꯂꯁꯨ ꯐꯠꯇꯦ ꯃꯅꯥ ꯃꯔ ꯃꯇꯝ ꯉꯥꯎ ꯑꯃꯨ ꯁꯥꯒꯗ ꯅꯪꯗꯣ ꯈꯔ ꯈꯔ ꯉꯥꯎꯕꯗ ꯉꯥꯎꯕ ꯁꯥꯗꯤ ꯌꯥꯝ ꯃꯥꯜꯂꯛꯄ ꯃꯥꯜꯂꯦ ꯅꯪꯗ
ꯌꯥꯝ ꯎꯁꯤꯠꯇꯕꯩ ꯃꯑꯣꯡꯣ ꯅꯪꯒꯤꯗꯣ ꯍꯥꯥ ꯐꯔꯥ
ꯁꯦꯡꯕꯅꯦ ꯅꯪ ꯅꯍꯥꯟꯁꯨ ꯉꯥꯎꯔꯒ ꯆꯠꯂꯦ ꯍꯥꯏꯅ ꯅꯃꯥꯟꯅꯕꯤꯁꯤꯡꯅ ꯍꯥꯏꯔꯛꯑꯦ ꯀꯔꯤ ꯆꯥꯔꯨꯕꯒꯤꯦꯔꯥ ꯑꯗꯨ ꯅꯨꯃꯤꯠꯇꯣ ꯅꯍꯥꯟ
ꯑꯗꯨ ꯅꯨꯃꯤꯠꯇꯣ ꯁꯧꯒ꯭ꯔꯤ ꯆꯥꯔꯨꯕ
ꯆꯔꯤ ꯆꯔꯨ ꯒꯤꯔꯣ
ꯆꯧꯔꯤ ꯆꯥꯔ ꯋꯥꯏꯅꯦ
ꯑꯩꯗꯤ ꯑꯩꯗꯤ ꯆꯥꯕ ꯆꯥꯛ ꯆꯥꯕꯗꯪ ꯊ ꯆꯥ ꯁꯜꯂꯨꯕꯗ ꯌꯥꯝꯃꯟꯕꯗꯒꯤ ꯉꯥꯎꯔꯥ ꯈꯜꯂꯨꯔ ꯁꯨꯒꯔꯤ ꯆꯥꯕꯗ ꯑꯣꯏꯅ ꯉꯥꯎꯔ ꯂꯩꯔꯒ
ꯎꯝ
ꯃꯔꯛ ꯃꯔꯛꯇ ꯉꯥꯎꯒꯗꯕꯅꯤ ꯉꯥꯎꯒꯗꯕꯅꯤ ꯒ꯭ꯌꯥꯟ ꯇꯥꯍꯜꯂꯨꯕꯁꯤ ꯌꯥꯝ ꯐꯖꯕꯅꯤ
ꯅꯪꯗꯤ ꯍꯟꯗꯛ ꯃꯔꯛꯁꯦ ꯋꯥ ꯌꯥꯝ ꯍꯪꯕꯒ ꯂꯣꯏꯅ ꯍꯩꯔꯝꯃꯤꯀꯣ
ꯏꯁ ꯀꯥꯏꯅꯅꯦ ꯕꯤꯕꯤ ꯁꯤ ꯅ꯭ꯨꯖꯀꯤ ꯑꯦꯗꯤꯇꯔꯅꯦ
ꯅꯌꯦ ꯂꯩ ꯑꯗꯨꯝ ꯆꯥꯅꯤꯅꯦ ꯅꯩꯔꯒ ꯂꯩꯔꯝꯕ ꯖꯥꯠꯅꯤꯅꯦ
ꯅꯪ ꯅꯪ ꯅꯪ ꯑꯉꯥꯡꯗ ꯀ꯭ꯂꯥꯁ ꯀꯌꯥ ꯀꯥꯔꯕ꯭ꯔꯥ ꯍꯟꯗꯛꯇꯤ
ꯑꯩ ꯑꯉꯥꯡꯗ ꯑꯦ ꯑꯩ ꯌꯨꯝ ꯄꯥꯟꯗ꯭ꯔꯤꯌꯦ
ꯏꯁꯄꯥꯒ꯭ꯔꯦ ꯄꯗ꯭ ꯀꯥꯗ ꯂꯩꯁ ꯑꯣꯀ ꯆꯂꯣ ꯃꯥꯁꯦ ꯄꯂꯒ ꯑꯦ
ꯃꯥ ꯅꯨꯄꯤ ꯑꯃ ꯂꯨꯍꯣꯡ ꯇꯣꯛꯈ꯭ꯔꯦꯃꯣ ꯑꯗꯨꯒꯤ ꯑꯩ ꯕ꯭ꯔꯣꯛꯇꯟꯅꯦ ꯂꯩꯔꯤꯁꯦ
ꯑꯩꯗꯤ ꯑꯩꯒꯤ ꯑꯉꯥꯡꯗꯣ ꯃꯁ
ꯑꯣ ꯃꯃꯤ ꯍꯗ ꯀꯔꯤ ꯇꯒꯦ ꯑꯩꯗꯤ
ꯀ ꯃꯃꯤꯡꯂꯣ
ꯑꯥꯎ ꯑꯉꯥꯡꯉꯥꯡ ꯃꯤ
ꯑꯗꯅ ꯎꯠꯦꯀꯥ
ꯋꯥꯎ꯫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
ꯅꯪꯅ ꯊꯣꯜꯂꯤꯔꯣ ꯃꯃꯥꯅ ꯊꯣꯜꯂꯤꯔꯣ꯫ ꯑꯁ ꯑꯩꯒꯤ ꯑꯉꯥꯡꯁꯨ ꯑꯃ꯫ ꯄꯣꯛꯇꯣꯔ‌ꯦ ꯑꯗꯨꯗꯤ ꯄꯣꯛꯑꯀꯥꯟꯗ꯫
ꯑꯦ ꯍꯧꯖꯤꯛ ꯑꯅꯤ ꯄꯣꯛꯈꯥꯏꯔ ꯑꯅꯤ ꯄꯣꯛꯈꯥꯏꯔꯛꯇꫭꯔꯦ꯫ ꯖꯨꯟꯗ ꯑꯃ ꯄꯣꯛꯈꯥꯏꯔ ꯑ‌ꯦ ꯖꯨꯂꯥꯏꯗ ꯑꯃ ꯄꯣꯛꯈꯥꯏꯔꯅꯤ ꯑꯥꯒꯁꯇ ꯑꯃ ꯄꯣꯛꯈꯥꯏꯔꯅꯤ꯫
ꯌꯥꯝ ꯀꯟꯅ ꯌꯥꯝ ꯀꯟꯅ ꯄ꯭ꯔꯣꯁꯦꯁꯤꯡ ꯇꯧꯔꯝꯕꯖꯥꯠꯅꯤꯅꯦ꯫
ꯄ꯭ꯔꫭꯁꯦꯁꯤꯡ ꯇꯧꯕꯅꯦ ꯃꯄꯨꯛꯇꯁꯨ ꯃꯥꯒꯤ꯫ ꯐꯩꯒꯟꯗꯁꯨ ꯑꯁ ꯃꯥꯒꯤ꯫ ꯑꯩꯗꯤ ꯃꯥ ꯃꯆꯤꯟꯗꯒꯤ ꯄꯣꯛꯂꯛꯇꯣꯏ ꯅꯠꯇꯝꯅꯤꯅ꯫
ꯌꯦ꯫
꯫ ꯅꯪ ꯉꯥꯄ꯭ꯔꯨꯝ ꯆꯥꯕ꯭ꯔꯥ꯫
ꯎꯝ ꯉꯥꯄ꯭ꯔꯨꯝ꯫
ꯎꯝ꯫
ꯉꯥꯄ꯭ꯔꯨꯝꯗꯤ ꯀꯔꯤꯅꯣ꯫
ꯂꯤꯟ ꯃꯥꯟꯕꯗꯣ꯫
ꯍꯥꯥ꯫
ꯂꯤꯟ ꯃꯥꯟꯕꯗꯣ ꯂꯤꯟ ꯃꯥꯟꯕꯗꯣ꯫
ꯂꯤꯟ ꯃꯥꯟꯕꯗꯣ ꯆꯥꯗꯦꯍꯦ꯫
ꯑꯁ ꯑꯗꯨ ꯆꯥꯔꯗꯤ ꯆꯥꯔꯗꯤ ꯕꫭꯔꯃꯨꯛ ꯄꯤꯔꯛꯀ‌ꯦ ꯫ ꯇꯧꯔꯒ ꯆꯥꯔꯗ꯭ꯔꯥ ꯐꯔꯦ꯫
ꯑꯗꫭꯏ ꯁꯧꯒ꯭ꯔꯤꯗꯣ ꯄꯤꯔꯛꯑꯣ꯫
ꯁꯧꯀ꯭ꯔꯤꯗꫭ ꯕꫭꯔꯥ ꯑꯃ ꯄꯤꯔꯒꯦꯀꯣ ꯑꯗꯨꯒꯤ ꯑꯗꯨꯒ ꯑꯩꯒꯤ ꯅꯣꯏꯒꯤ꯫ ꯅꯣꯏꯗ ꯂꯩꯕ ꯍꯥꯃꯦꯔꯣ ꯍꯨꯏꯔꯣ ꯉꯥꯅꯨꯔꯣ ꯌꯦꯟꯂꯣ ꯈꯪꯗꯦ ꯑꯩꯒꯤꯁꯨ꯫ ꯊꯥ ꯊꯥꯔꯛꯇꯕ꯫
ꯎꯝ ꯊꯥꯔꯛꯀꯦ ꯊꯥꯔꯛꯀꯦ꯫
ꯍꯥꯃꯦꯡ ꯑꯣꯏꯔꯗꯤ ꯑꯃ ꯉꯥꯅꯨ ꯑꯣꯏꯔꯗꯤ ꯑꯍꯨꯝ꯫
ꯎꯝ꯫ ꯉꯥꯅꯨ ꯄꯤꯔꯛꯀꯦ ꯅꯣꯏ ꯐꯦꯃꯤꯂꯤ ꯂꯣꯏꯟ ꯊꯣꯡꯉꯆꯥꯔꯣ꯫
ꯍꯥꯥ꯫
ꯉꯥꯅꯨ ꯄꯤꯔꯛꯀꯦ ꯅꯣꯏ ꯄꯨꯟꯅ꯫ ꯅꯨꯡꯉꯥꯏꯊꫭꯛ ꯑꯒ ꯁꯥꯔꫭ꯫
ꯅꯣꯏ ꯌꯨꯝꯗ ꯒ꯭ꯔꯥꯎꯟ ꯃꯅꯥꯛꯇꯔꫭ ꯑꯃꯨꯛꯀ ꯀꯥꯎꯈ꯭ꯔꯦꯅꯦ꯫
ꯅꯍꯥꯟ ꯂꯥꯛꯑꯝꯕꯗꫭ ꯅꯪ ꯂꯥꯛꯇ꯭ꯔꯕꯗꯨꯗꯒꯤ꯫
ꯅꯣꯏꯁꯨ ꯌꯨꯝ ꯌꯨꯝꯁꯨ ꯑꯁ꯫ ꯃꯐꯝꯁꯤꯗ ꯑꯃꯃꫭꯛꯁꯤꯗ ꯇꯥꯎ ꯑꯃꯃꫭꯛꯁꯤꯗ ꯇꯧ ꯌꯥꯝ ꯍꯣꯡꯒꯜꯂ‌ꯦ꯫ ꯅꫭꯏꯁꯨ꯫ ꯍꫭꯡꯃꯟꯕꯗ ꯂꫭꯏꯟ ꯀꯥꯎꯈ꯭ꯔ‌ꯦꯅ‌ꯦ꯫ ꯅꫭꯏ ꯌꯨꯝꯅꯦꯍꯜ ꯅꫭꯏ ꯌꯨꯝꯅꯤꯌꯥ꯫ ꯍꯥꯟꯅ ꯆꯪꯉꯒ ꯑꯁ ꯃꯤ ꯑꯇꯣꯞꯄꯒꯤ ꯌꯨꯝ ꯑꯣꯏꯔꯝꯕ꯫ ꯑꯁ ꯆꯣꯞ ꯄꯁꯤꯗꯤꯕ꯫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
ꯆꯥꯛꯂꯥꯝꯃꯦ ꯆꯥꯛꯆꯔꯁꯦ ꯑꯁꯂꯃꯤꯅꯥ꯫ ꯂꯝꯁꯥꯡ ꯂꯥꯛꯄꯅꯤꯅ ꯋꯥꯔꯦ ꯆꯥꯔꯁ‌ꯦ ꯆꯥꯛ ꯀꯔꯆ‌ꯦ ꯍꯥꯏꯅ ꯆꯪꯉꯛꯑꯁ꯫ ꯃꯣꯏ ꯌꯨꯝꯗꯣ ꯍꯣꯡꯈ꯭ꯔꯦ ꯁꯤꯗꯤ ꯇꯣꯞꯄꯅꯤ ꯍꯥꯏꯔ ꯑꯁ꯫ ꯏꯀꯥꯏꯕꯅ ꯆ‌ꯦꯟꯕꯅ‌ꯦ ꯑꯩꯗꯤ ꯅꯨꯃꯤꯠꯇꯨꯗꯤ꯫ ꯫
ꯑꯩꯉꯣꯟꯗ ꯐꯣꯟ ꯇꯧꯔꫭꯛ ꯌꯥꯗ꯭ꯔꫭ꯫
ꯏꯁ ꯅꯪ ꯁꯤ ꯁꯣꯞꯇꯣ ꯂꯩꯔꯝꯃꯒ ꯐꯣꯟ ꯇꯧꯔꯛꯄ ꯌꯥꯗ꯭ꯔ ꯍꯟꯗ ꯀꯈꯅꯤꯁ ꯁꯁ ꯉꯁꯤꯐꯥꯎ ꯇꯥꯕ ꯌꯥꯕꯒꯤ ꯑꯃꯨꯛ ꯇꯧꯕ ꯐꯪꯕꯅꯦ
ꯅꯪꯅ ꯑꯦꯗꯚꯥꯟꯁꯇ ꯍꯥꯟꯅ ꯍꯥꯏꯔꯝꯃꯅꯤ ꯗꯤ ꯑꯩꯁꯨ ꯅꯨꯡꯉꯥꯏꯔꯝꯒꯅꯤꯗꯅ
ꯃꯣꯏ ꯍꯦꯔꯣꯖꯤꯗꯤ ꯑꯗꯨꯃꯥꯏꯅ ꯇꯧꯔꯝꯃꯣꯏ ꯈꯪꯉꯦ
ꯎꯝ
ꯍꯦꯔꯣꯗꯣ
ꯎꯝ
ꯃꯃꯤ ꯍꯝ ꯄꯍꯂ ꯀꯣꯟ ꯍꯥꯎ ꯑ ꯑ
ꯎꯝ ꯄꯥꯔꯦ
ꯀꯩꯗꯧꯕꯒꯤ ꯔꯥꯎꯟ ꯀꯨꯝꯄꯥꯟ ꯑꯗꯣ
ꯃꯃꯤꯗꯤ ꯌꯥꯝꯌꯥꯝꯕꯒꯤꯦ
ꯎ ꯅꯨꯕꯥꯅꯤꯒꯤ ꯑꯉꯥꯡꯅꯤ ꯃꯃꯤꯠ ꯃꯃꯤꯠꯇꯣ ꯃꯔꯤ ꯑꯃꯨꯛ ꯊꯣꯛꯂꯛꯛꯇꯧ ꯃꯥꯜꯂꯦꯀꯣ
ꯑꯦ ꯊꯣꯛꯍꯜꯂꯣꯏ ꯑꯗꯨꯕꯨꯗꯤ
ꯃꯅꯤꯡꯗꯁꯨ ꯑꯅꯤ ꯃꯃꯥꯅꯁꯨ ꯑꯅꯤ ꯑꯁ ꯑꯗꯨ ꯁꯦꯀꯦꯟ ꯕꯣꯜꯅ ꯃꯉꯥ ꯃꯀꯣꯛꯒꯤ ꯃꯌꯥꯏꯗ ꯑꯃꯃꯨꯛ ꯂꯩꯗꯧ ꯃꯥꯜꯂꯦ ꯃꯊꯛꯇ ꯌꯦꯡꯅꯤꯡꯉꯥꯏ ꯑꯇꯤꯌꯥꯗ ꯌꯦꯡꯅꯤꯡꯉꯥꯏ
ꯃꯃꯤꯗꯤ ꯌꯥꯝꯕ ꯍꯥꯏꯁꯦ ꯀꯩꯅꯣꯅꯤꯅꯦ ꯅꯪꯕꯨ
ꯎꯝ ꯐꯩꯗꯤ ꯆꯕ꯭ꯔꯥ ꯅꯪ
ꯍꯨꯏ
ꯑꯝ
ꯑꯣ ꯌꯥꯝ ꯀꯟꯅꯗꯤ ꯌꯥꯝ ꯀꯟꯅꯗꯤ ꯆꯥꯅꯤꯡꯗꯦ ꯑꯗꯨꯝ ꯑ ꯃꯔꯛ ꯑꯃ ꯑꯅꯤ ꯃꯇꯨꯡ ꯑꯃꯅꯤ ꯆꯥꯏꯍꯦ
ꯈꯍꯥꯎ ꯈꯦꯗꯕ ꯄꯥꯝꯃꯨꯈ꯭ꯔꯦꯗ ꯅꯪ ꯅꯈꯣꯏꯒꯤ ꯏ ꯆꯥꯗ ꯄ꯭ꯔꯗ ꯑꯁ ꯌꯥꯝ ꯐꯥꯔꯦ ꯍꯌꯦꯡꯋꯥꯏ ꯂꯥꯛꯑꯀꯥꯟꯗ ꯏꯊꯟꯇ ꯆꯥꯅꯤꯡꯉꯥꯏ ꯅꯪꯅ ꯑꯗꯨꯝ ꯌꯦꯡꯅꯤꯡꯉꯥꯏ
ꯅꯪ ꯅꯨꯄꯤ ꯇꯥꯔꯗꯤ ꯐꯨꯖꯅꯤꯀꯣ ꯁꯨꯃꯥꯏꯅ ꯍꯥꯏꯇꯣꯏꯅ ꯅꯪ ꯅꯨꯄꯤ ꯇꯥꯔꯗꯤ ꯐꯨꯖꯅꯤꯀꯣ ꯅꯪ ꯁꯨꯃꯥꯏꯅ ꯍꯥꯏꯗꯣ
ꯑꯩ ꯅꯨꯄꯤꯗꯤ ꯀꯥꯏꯗꯒꯤ ꯃꯥꯨꯛ ꯆꯦꯟꯦꯟꯈ꯭ꯔꯦ ꯕꯦꯡꯒ꯭ꯂꯣꯔꯗ ꯑꯩꯅ ꯇꯥꯟꯕꯗꯒꯤ
ꯅꯪꯅ ꯀꯩꯅꯣ ꯑꯣꯏ ꯍꯥꯏꯗꯥꯏꯅꯦ
ꯇ
ꯑꯉꯥꯡ ꯄꯣꯛꯊꯣꯛꯇꯣꯔꯦ ꯃꯨ ꯍꯥꯏꯗꯥꯏꯅꯦ
ꯑꯁ ꯑꯃꯨꯛ ꯃꯥꯡꯈ꯭ꯔꯦ ꯁ꯭ꯋꯥꯏꯗ ꯕꯣꯜ ꯑꯣꯏꯅ ꯇꯧꯕꯅ ꯑꯃꯨꯛ ꯕꯦꯡꯒ꯭ꯂꯣꯔ ꯑꯃꯨꯛ ꯆꯠꯈ꯭ꯔꯦ ꯀꯔꯤ ꯇꯧꯕꯒꯤꯦꯔꯥ ꯈꯪ ꯅꯣꯏ ꯏꯃꯨꯡꯗ ꯃꯤ ꯀꯌꯥꯔꯣ
ꯃꯤ ꯌꯥꯝꯃꯦ ꯑꯩꯈꯣꯏꯗꯗꯤ ꯑꯩꯈꯣꯏ ꯕꯣꯕꯣꯛꯅꯦ ꯄꯨꯄꯨꯅꯦ ꯂꯣꯏꯅ ꯄꯨꯟꯅ ꯄꯥꯔꯗꯤꯃꯤ ꯎꯝ ꯅꯥꯏꯟꯅꯤ
ꯏꯁ ꯅꯥ ꯅꯤꯄꯥꯥꯟ ꯃꯄꯥꯟ ꯈꯛꯇꯪ ꯃꯄꯥꯟ ꯈꯛꯇꯪꯗꯕꯨ ꯌꯥꯝꯃꯦ ꯍꯥꯏ
ꯑꯦ ꯌꯥꯃꯦꯗꯅ ꯗꯣ ꯑ ꯑꯩꯅ ꯑꯍꯅꯤ
ꯁꯦꯁ ꯌꯥꯝ ꯐꯩꯏ ꯀꯣ
ꯀꯔꯤ ꯐꯕꯗ
ꯐꯔꯦꯅꯦ ꯍꯥꯏꯗꯤ ꯍꯟ ꯑꯣꯏꯕꯗꯤ ꯅꯪꯒꯤ ꯃꯈꯥꯗ ꯀꯌꯥꯃꯨꯛ ꯂꯩꯕ ꯑꯍꯨꯝ
ꯑꯩ ꯃꯈꯗ ꯃꯔꯤ ꯂꯩꯌꯦ
ꯅꯪ ꯃꯈꯥꯗ ꯃꯥꯔꯦ ꯆꯁ ꯌꯥꯝ ꯐꯩꯀꯣ
ꯇꯕꯔ
ꯎꯝ ꯍꯥꯥ
ꯊꯥ ꯃ
ꯐꯥꯏꯌꯦ ꯎꯝ
ꯗꯤ
ꯇꯥꯕ꯭ꯔꯣ
ꯎꯝꯝ ꯇꯥꯏꯌꯦ
ꯂꯧ ꯀꯨꯝꯃꯨꯁꯦ ꯍꯥꯏꯅ ꯏꯁꯇ꯭ꯔꯦꯁ ꯍꯥꯄꯧꯁꯤ ꯌꯦꯛꯊꯣꯡꯈꯦ
ꯍꯥꯥ ꯍꯥꯞꯄꯣ ꯐꯣꯟ ꯇꯧꯔꯒ ꯍꯥ
ꯂꯧꯗ ꯀꯃꯥꯏꯅ ꯇꯧꯔꯨꯗꯣꯏꯅꯣ ꯍꯥꯏꯅꯗꯤꯅꯦ ꯑ
ꯊꯝꯃꯦꯀꯣ ꯑꯩ ꯍꯣꯔꯦꯟ ꯃꯨꯊꯣꯛ ꯐꯥꯎꯔꯛꯀꯦ
ꯍꯣꯏ ꯍꯣꯏ ꯍꯣꯏ